ꯑꯣ
ꯇꯥꯔꯕꯣ
ꯎꯝ ꯇꯥꯔꯦ ꯇꯥꯔꯦ ꯅꯪꯗꯤ ꯇꯥꯔꯕꯣ
ꯇꯥꯔꯦ ꯌꯥꯝ ꯄꯤꯛꯅ ꯇꯥꯕꯩꯗꯨꯃꯥꯏꯟ ꯇꯧꯋꯦ ꯑꯣ ꯂꯩꯈꯠꯀꯦ
ꯑꯣ ꯑꯩꯁꯦ ꯌꯥꯝ ꯍꯧꯎꯅꯗꯤ ꯉꯥꯡꯉꯛꯄꯅꯦ ꯉꯥꯡꯉꯛꯀꯦ ꯑꯗꯨꯝ ꯅꯪ ꯁꯦꯡꯅ ꯇꯥꯔꯕ꯭ꯔꯥ ꯌꯥꯝ ꯁꯦꯡꯅ ꯐꯖꯅ
ꯍꯣꯏ ꯇꯥꯔꯦ ꯇꯥꯔꯦ ꯑꯩꯅ ꯉꯥꯡꯕꯁꯤꯁꯨ ꯇꯥꯔꯝꯗ꯭ꯔꯣ
ꯎꯝ ꯇꯥꯏ ꯇꯥꯏ ꯁꯦꯡꯅ ꯇꯥꯏ ꯀꯩ ꯇꯧꯔꯝꯃꯤꯅꯣ ꯅꯪꯕꯨ
ꯑꯁ ꯑꯩꯈꯣꯏꯗꯣ ꯉꯁꯤꯗꯣ ꯆꯥꯛꯇꯣ ꯑꯩꯈꯣꯏꯒꯤꯗꯤꯅꯦ ꯅꯨꯡꯇꯤꯒꯤꯅꯦ ꯄꯨꯡ ꯅꯤꯄꯥꯟꯁꯦ ꯍꯦꯛꯇ ꯇꯥꯒꯤꯑꯦꯕ ꯆꯥꯛꯆꯥꯕꯁꯦ ꯆꯥꯛ ꯆꯥꯛꯁꯤ ꯐꯅ ꯉꯟꯅ ꯊꯣꯡꯉꯁꯨꯅꯦ ꯅꯤꯄꯥꯥꯟꯁꯤ ꯑꯗꯨꯝ ꯇꯥꯈꯤꯕ ꯂꯣꯏꯔꯛꯄꯗ ꯑꯗꯨꯅ ꯆꯥꯛꯁꯥꯕ ꯇꯣꯠꯂꯀꯥꯟ ꯃꯥꯄꯜꯁꯦ ꯑꯗꯨꯝ ꯇꯥꯏꯌꯦꯕ ꯑꯗꯨꯅꯦ ꯆꯥꯛ ꯆꯥꯕꯁꯦ ꯇꯣꯛꯑꯒꯅꯦ ꯊꯕꯛ ꯏꯪꯈꯥꯡ ꯂꯣꯏꯁꯤꯜꯂꯦ ꯂꯣꯏꯁꯤꯜꯂꯒꯅꯦ ꯉꯁꯤ ꯉꯥꯡꯁꯤ ꯀꯥꯡꯁꯤ ꯈꯨꯆꯤꯛ ꯑꯃ ꯆꯤꯛꯑꯦꯕ ꯀꯥꯡꯁꯤ ꯒꯨꯠ ꯅꯥꯏꯠ ꯊꯥꯔꯁꯨꯅꯦ ꯍꯧꯖꯤꯛꯀꯥꯟꯒꯤ ꯀꯥꯡꯁꯤ ꯒꯨꯗ ꯅꯥꯏꯠ ꯆꯪꯗ꯭ꯔꯦꯕ ꯑꯗꯨꯅꯅꯦ ꯄꯥꯡꯒꯜ ꯊꯥꯔ ꯂꯩꯔꯕꯅꯦ
ꯍꯣ ꯑꯗꯨꯗꯤ ꯅꯪꯗꯣ ꯆꯥꯛꯁꯨ ꯊꯦꯡꯁꯨ ꯊꯦꯡꯉꯦ ꯍꯥꯏꯔꯦ ꯑꯗꯨꯒ ꯇꯨꯝꯃꯅꯒ ꯆꯪꯉꯅꯤꯁꯨ ꯍꯥꯏ ꯔꯦ ꯑꯗꯨ ꯅꯪꯗꯤ ꯆꯥꯛ ꯆꯥꯕꯗꯨꯗꯤ ꯀꯩ ꯏꯟꯁꯥꯡ ꯆꯥꯔꯕ ꯀꯃꯥꯏꯅ ꯇꯧꯔꯒꯦ
ꯉꯁꯤꯗꯣ ꯑꯩꯈꯣꯏ ꯊꯪ ꯈꯨꯃꯥꯈꯣꯏꯗꯣ ꯊꯥꯡꯖꯤꯡ ꯆꯥꯅꯤꯡꯉꯦꯌꯦ ꯑꯗꯨꯅ ꯊꯥꯡꯖꯤꯡꯗꯨꯃ ꯍꯥꯞꯄꯒꯅꯦ ꯌꯦꯟꯗꯦꯝꯗꯨꯒ ꯏꯔꯣꯜꯂꯦ ꯑꯗꯨꯒ ꯀꯣꯕꯤꯅꯦ ꯑꯦꯟꯁꯥꯡ ꯃꯌꯥꯟ ꯃꯌꯥꯟ ꯂꯩꯕ ꯃꯈꯩꯗꯨ ꯑꯗꯨꯒ ꯇꯧꯖꯤꯜꯂꯒ ꯀꯥꯡꯍꯧ ꯑꯃ ꯉꯧꯔꯦ ꯑꯗꯨꯒ ꯆꯥꯔꯦ
ꯑꯣ ꯐꯔꯦ ꯐꯔꯦ ꯀꯪꯍꯧꯗꯨꯗꯤ ꯀꯩ ꯀꯩ ꯉꯧꯔꯤꯅꯣ ꯍꯥꯎꯕ꯭ꯔꯣ ꯅꯪꯅ ꯉꯧꯕ꯭ꯔꯣ ꯅꯠꯇ꯭ꯔꯒꯅ ꯀꯅꯥꯅ ꯊꯣꯡꯃꯤꯟꯅꯣ ꯅꯣꯏ ꯆꯥꯛ ꯏꯟꯖꯥꯡꯗꯨꯕꯨ
ꯑꯣ ꯏꯔꯣꯟꯕ ꯀꯩꯀꯥꯗꯨꯗꯤ ꯑꯩꯈꯣꯏ ꯆꯦ ꯍꯨꯣꯏꯅ ꯇꯧꯒꯔꯦ ꯀꯥꯡꯍꯧꯗꯨꯅ ꯑꯩꯅ ꯉꯧꯔꯦ ꯀꯣꯕꯤ ꯄꯣꯡ ꯍꯋꯥꯏ ꯑꯗꯒꯤ ꯀꯥꯔꯣꯠ ꯃꯌꯥꯟ ꯃꯌꯥꯟ ꯌꯥꯟꯁꯤꯜꯂꯒ ꯉꯧꯋꯦ ꯀꯥꯡꯉꯧ ꯍꯥꯏꯁꯤꯗꯤ ꯑꯗꯨꯃꯥꯏꯅ ꯌꯥꯟꯖꯤꯜꯂ ꯉꯧꯕꯅꯁꯨ ꯍꯥꯎꯋꯤꯗꯅ
ꯐꯩ ꯐꯩ ꯑꯗꯨ ꯌꯥꯟꯁꯤꯟ ꯃꯌꯥꯟ ꯃꯌꯥꯟ ꯇꯧꯗ꯭ꯔꯗꯤ ꯑꯃꯇꯪ ꯇꯧꯕꯗꯣ ꯀꯩꯁꯨ ꯍꯥꯎꯇꯕꯅꯦꯕ ꯑꯗꯩ ꯍꯧꯖꯤꯛꯇꯤ ꯍꯋꯥꯏ ꯑꯁꯥꯝꯃꯤ ꯃꯇꯝ ꯑꯣꯏꯕꯅꯤꯅ ꯑꯗꯨꯝ ꯍꯥꯏꯗꯤ ꯑ ꯀꯪꯉꯧ ꯇꯧꯕꯗ ꯑꯗꯨꯝ ꯍꯥꯞꯅꯕꯁꯦ ꯑꯗꯨꯝ ꯍꯥꯎꯋꯤꯗꯅ ꯃꯥꯗꯤ ꯊꯣꯡꯕꯗꯩꯗꯤ ꯑꯩꯗꯤ ꯍꯋꯥꯏ ꯍꯧꯖꯤꯛ ꯒꯤ ꯀꯥꯡꯍꯧꯗ ꯑꯣꯏꯅ ꯍꯥꯞꯄꯒ ꯆꯥꯕꯗꯣ ꯑꯗꯨꯅ ꯍꯦꯟꯅꯁꯨ ꯍꯥꯎꯋꯦ ꯍꯥꯏꯕ ꯍꯥꯎꯇ꯭ꯔꯣ
ꯍꯥꯎꯋꯦ ꯍꯥꯎꯋꯦ
ꯍꯣꯏꯌꯦ ꯇꯧꯋꯦꯕ ꯑꯗꯨꯗꯨꯗ ꯑꯩꯁꯤ ꯀꯩ ꯇꯧꯔꯝꯕꯅꯦ ꯆꯥꯛ ꯆꯥꯒꯦꯅ ꯇꯧꯕ ꯑꯗꯨꯏꯗꯨꯒꯤ ꯎꯝ ꯀꯩꯅꯣꯝꯃ ꯀꯟꯅ ꯁꯨꯔꯝꯕꯅꯦꯕ ꯃꯈꯣꯟ ꯌꯥꯝ ꯇꯥꯕ꯭ꯔꯣ ꯂꯥꯡꯕ꯭ꯔꯣ
ꯈꯔ ꯈꯔ ꯇꯥꯏꯌꯦ
ꯑꯣ ꯍꯣ ꯍꯣꯏ ꯑꯩꯅ ꯃꯄꯥꯟꯗ ꯊꯣꯛꯂꯛꯑꯦ ꯍꯧꯖꯤꯛꯄꯨꯗꯤ ꯃꯄꯥꯟꯁꯦ ꯑꯩꯈꯣꯏꯁꯦ ꯍꯧꯖꯤꯛꯇꯣ ꯅꯨꯡꯗꯥꯡ ꯑꯣꯏꯔꯕꯝꯅꯤꯅ ꯀꯛꯆꯦꯡ ꯍꯥꯔꯧ ꯑꯗꯩꯗꯤ ꯑ ꯀꯩꯅꯣ ꯈꯔ ꯂꯩꯌꯦꯕ ꯀꯔꯤ ꯍꯉꯣꯏ ꯑꯗꯨꯒꯨꯝꯕꯁꯦ ꯈꯔꯁꯦ ꯑꯗꯨꯝ ꯂꯩꯕ ꯍꯥꯏꯇꯥꯔꯦ ꯅꯥꯄꯤ ꯁꯤꯡꯕꯤ ꯈꯔ ꯍꯧꯕꯅꯤꯅ ꯑꯗꯨꯏꯗꯨꯒꯤ ꯃꯈꯣꯟ ꯀꯩꯀꯥ ꯈꯣꯡꯕꯁꯤꯗ ꯑꯦ ꯅꯪꯒ ꯋꯥꯔꯤ ꯁꯥꯟꯅꯕꯁꯦ ꯁꯨꯝ ꯅꯪꯗꯣ ꯇꯥꯕ ꯅꯨꯡꯉꯥꯏꯔꯣꯏꯗ꯭ꯔꯥ ꯈꯟꯕꯒꯤꯅꯦ ꯃꯅꯨꯡꯗ ꯆꯪꯉꯨꯕꯅꯦ ꯑꯗꯨ ꯃꯅꯨꯡꯗꯁꯨ ꯏꯟꯁꯥꯡ ꯅꯥꯄꯤ ꯀꯩꯀꯥ ꯊꯣꯡꯉꯕꯅꯤꯅ ꯈꯤꯇꯪ ꯂꯥꯡꯕ ꯃꯥꯜꯂꯦ ꯑꯗꯨꯏ ꯑꯩꯁꯨ ꯊꯣꯂꯛꯏꯅꯦ ꯃꯄꯥꯟꯗ ꯑꯣꯏꯅ
ꯍꯣꯏꯅꯦ ꯅꯨꯃꯤꯗꯥꯡꯗ ꯑꯗꯨꯃꯥꯏꯅ ꯀꯖꯤꯡ ꯍꯔꯥꯎ ꯃꯈꯣꯡꯒ ꯇꯥꯕꯁꯤ ꯇꯥꯕꯁꯨ ꯄꯥꯛꯅ ꯐꯪꯗꯕꯅꯦ ꯍꯧꯖꯤꯛꯀꯥꯟꯗꯤ ꯍꯥꯏꯗꯤꯅꯦ ꯑꯗꯨꯃꯥꯏꯅ ꯌꯨꯝꯂꯛꯇꯗꯤ ꯂꯝꯍꯥꯡꯗꯨ ꯂꯩꯇ꯭ꯔꯦꯗꯅ ꯑꯗꯨꯅ ꯐꯪꯗꯕꯅꯦ ꯍꯥꯏꯕ ꯇꯥꯕꯒꯗꯣ ꯑꯝꯇ
ꯎꯝ ꯑꯗꯨꯅꯦ ꯑꯗꯣ ꯍꯧꯖꯤꯛꯁꯦ ꯑꯩꯈꯣꯏꯁꯤꯦ ꯁꯤꯗ ꯂꯩꯕꯁꯦ ꯀꯩꯅꯣ ꯇꯧꯋꯦꯕ ꯍꯥꯏꯗꯤ ꯄꯥꯛꯅ ꯄꯥꯛꯅ ꯑꯍꯜ ꯂꯝꯁꯦ ꯑꯍꯥꯡ ꯑꯍꯥꯡꯕ ꯃꯌꯥꯝ ꯂꯩꯕꯒꯤꯗꯨꯁꯨ ꯅꯥꯄꯤ ꯁꯤꯡꯕꯤꯁꯤ ꯍꯧꯖꯤꯜꯂꯒꯅꯦ ꯁꯪꯇꯤꯛ ꯁꯪꯇ꯭ꯛ ꯁꯝꯕꯒꯤ ꯃꯃꯤꯠꯁꯤ ꯌꯦꯡꯕ ꯅꯨꯡꯉꯥꯏꯌꯦꯕ ꯅꯨꯡꯗꯥꯡ ꯈꯛꯇ ꯅꯠꯇꯦ ꯅꯨꯡꯊꯤꯟꯜ ꯋꯥꯏꯁꯨ ꯑꯗꯨꯝ ꯅꯨꯡꯗꯥꯡ ꯋꯥꯏꯔꯝꯁꯤꯁꯨ ꯑꯗꯨꯝ ꯃꯄꯥꯟꯁꯦ ꯊꯣꯛꯑꯒ ꯑꯌꯥꯝꯕꯅ ꯑꯗꯨꯝ ꯂꯩꯔꯦꯕ ꯌꯦꯡꯕ ꯀꯩꯀꯥꯗꯨ ꯅꯨꯡꯉꯥꯏꯔꯝꯅꯤꯅ ꯑꯗꯩꯗꯤ ꯍꯧꯖꯤꯛ ꯅꯨꯡꯗꯥꯡꯁꯤꯁꯨꯅꯦ ꯍꯛꯆꯤꯁꯦ ꯌꯥꯝ ꯂꯥꯡꯉꯦ ꯃꯕꯥꯁꯦ ꯑꯗꯨꯅ ꯊꯥꯒꯁꯤ ꯌꯦꯡꯕꯁꯤ ꯌꯥꯝ ꯅꯨꯡꯉꯥꯏ ꯍꯥꯏꯕ ꯅꯣꯏꯗꯤ ꯊꯥ ꯊꯣꯛꯣꯛꯇ꯭ꯔꯣ
ꯊꯣꯛꯑꯦ ꯊꯣꯛꯑꯦ ꯌꯦꯡꯕꯗ ꯌꯥꯝ ꯅꯨꯡꯉꯥꯏ ꯑꯗꯣ ꯑꯩꯈꯣꯏꯒꯤꯗꯤꯅꯦ ꯌꯨꯝꯂꯛ ꯑꯣꯏꯕꯅꯤꯅꯅꯦ ꯀꯣ ꯊꯥꯁꯤ ꯌꯦꯡꯕꯗ ꯐꯪꯗꯦꯕ ꯐꯖꯅ
ꯑꯣ ꯊꯥꯥꯁꯦ ꯌꯦꯡꯕ ꯐꯖꯅ ꯐꯪꯗ꯭ꯔꯦꯕ ꯑꯩꯈꯣꯏ ꯊꯥꯁꯦ ꯋꯥꯝ ꯐꯖꯅꯅꯦ ꯎꯔꯤꯁꯤꯗꯩ ꯑꯗꯨꯝ ꯊꯥꯔꯁꯨ ꯁꯨꯝ ꯎꯔꯕꯅꯤꯅ ꯃꯥꯅ ꯆꯠꯄ ꯑꯗꯩ ꯂꯩꯆꯤꯟꯗꯀ ꯆꯪꯈꯤꯕꯗꯣ ꯑꯩꯈꯣꯏ ꯑꯗꯨꯝ ꯐꯖꯗ꯭ꯔꯥ ꯌꯦꯡꯁꯤ ꯍꯥꯏꯅꯔꯒ ꯑꯗꯨꯝ ꯊꯣꯛꯅꯔꯒ ꯌꯦꯡꯕꯗꯣ ꯑꯗꯨꯃꯥꯏꯅ ꯇꯧꯅꯔꯦꯕ ꯑꯗꯨ ꯑꯗꯨꯝ ꯐꯖꯩꯗ ꯊꯥꯁꯦ ꯄꯥꯏꯅꯤꯡꯉꯦ ꯈꯨꯠꯅ
ꯍꯣꯏ ꯅꯣꯏ ꯆꯥꯛ ꯑꯦꯟꯁꯥꯡ ꯊꯣꯡꯉꯤ ꯍꯥꯏꯗꯨꯕꯨ ꯀꯩ ꯏꯟꯁꯥꯡ ꯊꯣꯡꯉꯤꯅꯣ
ꯑꯩꯈꯣꯏꯗꯣ ꯉꯁꯤꯗ ꯌꯦꯟꯁꯥꯡꯗꯤꯅꯦ ꯊꯣꯡꯗ꯭ꯔꯦꯕ ꯉꯁꯥꯏ ꯑ ꯑꯌꯨꯛꯀꯤ ꯀꯥꯡꯉꯧꯁꯨ ꯂꯩꯕꯥ ꯑꯗꯩꯗꯤ ꯌꯦꯟ ꯊꯣꯡꯕꯁꯨ ꯂꯩꯕꯥ ꯑꯗꯨꯗꯨꯒ ꯀꯩꯅꯣ ꯕꯦꯂꯦꯟꯗ꯭ꯔꯤꯒ ꯑꯂꯨꯒꯁꯨ ꯉꯥꯜꯂꯤꯕ ꯁꯦꯅ ꯏꯔꯣꯟꯕꯑꯣꯏ ꯀꯩꯑꯣꯣꯏ ꯇꯧꯖꯤꯟꯁꯦꯅ ꯑꯗꯨꯒ ꯍꯧꯖꯤꯛ ꯃꯤꯛꯆꯔ ꯑꯃꯁꯨ ꯁꯦꯝꯃꯤꯌꯦ ꯁꯂꯥꯗ ꯑꯣꯏ ꯀꯩ ꯑꯣꯏ ꯇꯧꯕ ꯑꯗꯨꯗꯣ ꯑꯩꯈꯣꯏ ꯏꯃꯥꯟꯅꯕꯤꯅ ꯉꯁꯤꯗꯣ ꯇꯤꯟ ꯐꯤꯁꯇꯣ ꯆꯥꯁꯦꯅ ꯍꯥꯏꯅꯕꯅꯦꯕ ꯏꯔꯣꯝꯕꯁꯦ ꯇꯧꯗ꯭ꯔꯤꯀꯥꯟꯗ ꯑꯗꯣ ꯊꯣꯡꯕꯗꯨꯁꯨ ꯂꯩꯔꯕꯅꯤꯅ ꯑꯃꯨꯛ ꯑꯗꯨ ꯑꯃꯨꯛ ꯊꯣꯡꯖꯤꯜꯂ ꯊꯥꯎꯁꯨ ꯆꯥꯁꯤꯟꯗꯦ ꯉꯁꯥꯏ ꯅꯨꯡꯊꯤꯤꯟꯗꯨꯁꯨ ꯑꯩꯈꯣꯏꯗꯣ ꯑ ꯃꯣꯔꯣꯛ ꯁꯥꯕꯤ ꯈꯔ ꯆꯥꯁꯤꯜꯂꯨꯔꯦꯕ ꯑꯗꯨꯏꯗꯨꯅ ꯑꯆꯝꯕ ꯑꯣꯏꯅ ꯆꯥꯔꯁꯤꯔ ꯇꯧꯔꯝꯕꯅꯦ ꯑꯗꯨ ꯁꯤꯡꯖꯨ ꯆꯥꯅꯤꯡꯕꯣꯏ ꯇꯧꯋꯦꯅ ꯑꯗꯨꯝ ꯇꯧꯁꯤꯜꯂꯦ ꯑꯗꯨꯁꯨ ꯃꯊꯦꯜꯗꯤ ꯈꯔ ꯌꯥꯝꯃꯦ ꯉꯁꯤꯗꯤ
ꯍꯣꯏ ꯍꯣꯏ ꯃꯊꯦꯜꯗꯣ ꯈꯔ ꯌꯥꯝꯃꯦ ꯅꯣꯏꯒꯤ ꯄꯩꯈꯥ ꯊꯥꯗꯣꯔꯦ ꯍꯥꯏꯗꯨꯅ ꯀꯔꯤ ꯅꯨꯃꯤꯠꯇꯇꯩ ꯊꯣꯛꯏꯅꯣ
ꯎꯝ ꯑꯩꯈꯣꯏ ꯑꯦꯛꯖꯥꯝꯁꯦ ꯍꯌꯦꯡ ꯍꯪꯆꯤꯠ ꯗꯦꯠ ꯁꯚꯦꯟ ꯅꯨꯃꯤꯠꯇꯨ ꯑꯗꯨꯗꯩ ꯍꯧꯗꯣꯏꯅꯦꯕ ꯑꯗꯨꯏꯗꯨꯒꯥ ꯑ ꯀꯩꯅꯣꯁꯤꯕꯨꯗꯤ ꯑꯩꯈꯣꯏ ꯁꯋꯥꯌꯝꯅ ꯑꯃ ꯂꯩꯌꯦꯕ ꯀꯩꯅꯣ ꯇꯧꯕ ꯑꯃ ꯑꯩꯈꯣꯏ ꯌꯨꯅꯤꯚꯔꯁꯤꯇꯤꯁꯤꯒꯤ ꯑꯣꯏꯗꯕ ꯃꯥ ꯍꯥꯏꯗꯤ ꯑꯣꯏꯗꯤ ꯑꯣꯏꯗꯣꯏꯅꯦ ꯑꯗꯨꯏꯁꯨ ꯃꯣꯏꯅ ꯂꯧꯕ ꯅꯠꯇꯕ ꯑꯇꯣꯞꯄ ꯑꯝꯅ ꯂꯧꯕ ꯑꯃ ꯂꯩꯌꯦꯕ ꯑꯗꯨꯏꯗꯨꯒꯤ ꯃꯣꯏꯗ ꯇꯧꯔꯅꯤ ꯑꯦꯛꯖꯥꯝꯁꯦ ꯑꯁꯦꯡꯕꯗꯤ ꯃꯥꯁꯦ ꯗꯦꯠ ꯁꯤꯛꯁꯇ ꯇꯧꯅꯤ ꯇꯧꯔꯝꯕꯅꯦꯕ ꯑꯗ ꯃꯣꯏꯗꯨ ꯈꯔ ꯌꯥꯗꯦ ꯈꯣꯠꯇꯦ ꯍꯥꯏꯕꯗꯒꯤ ꯗꯦꯠ ꯁꯚꯦꯟꯗꯣ ꯑꯣꯏꯅ ꯇꯧꯔꯅꯤ ꯑꯗꯨꯗꯨꯒ ꯊꯥꯔꯅꯤ
ꯑꯣ ꯅꯪ ꯂꯥꯏꯔꯤꯛꯅ ꯀꯃꯥꯏ ꯀꯃꯥꯏ ꯇꯧꯔꯤꯅꯣ
ꯎꯝ ꯂꯥꯏꯇꯣ ꯑꯗꯨꯝ ꯈꯔ ꯈꯔꯗꯤ ꯄꯥꯕ ꯍꯧꯔꯦ ꯑꯗꯨꯗꯨꯒ ꯑꯩꯈꯣꯏꯗꯤ ꯑ ꯀꯩꯅꯣꯁꯦ ꯅꯍꯥꯟꯅ ꯑꯩꯈꯣꯏꯗ ꯇꯦꯁ ꯊꯥꯈꯤꯕꯒꯤ ꯈꯣꯠꯈꯤꯕꯗꯨ ꯈꯔ ꯌꯦꯡꯁꯜꯂꯦ ꯍ ꯑꯗꯨꯏꯗꯨꯒ ꯍꯌꯦꯡ ꯃꯔꯛ ꯃꯔꯛꯇꯁꯨ ꯒꯦꯞꯁꯦ ꯌꯥꯝ ꯂꯩꯑꯕ ꯑꯗꯨꯏꯗꯨꯒꯤ ꯀꯦꯞꯇꯨꯗ ꯃꯔꯛ ꯃꯔꯛꯁꯤꯗ ꯑꯣꯖꯥꯅ ꯁꯖꯦꯁꯟ ꯁꯖꯦꯁꯟ ꯄꯤꯔꯛꯄꯗꯣ ꯑꯗꯨꯅ ꯍꯦꯟꯅ ꯌꯥꯝꯅ ꯄꯤꯔꯛꯑꯦꯕ ꯑꯗꯨꯏꯗꯨꯒꯤ ꯑ ꯑꯗꯨꯁꯨ ꯈꯔ ꯁꯨꯝ ꯉꯥꯏꯔꯤ ꯉꯥꯏꯔꯤ ꯇꯧꯔꯒ ꯍꯥꯟꯅꯒꯤ ꯇꯦꯁꯁꯨ ꯈꯔ ꯈꯔ ꯁꯨꯝ ꯌꯦꯡꯅꯤ ꯌꯦꯡꯅꯤ ꯇꯧꯔꯒ ꯂꯩꯔꯤ
ꯄꯥꯖꯤꯜꯂꯣ ꯄꯥꯖꯤꯜꯂꯣ ꯐꯖꯅꯥ ꯄꯥꯖꯤꯜꯂꯣ ꯍꯥꯏꯗꯤꯅꯦ ꯍ ꯑꯗꯨꯒꯤ ꯃꯍꯥꯛꯇꯨꯁꯨ ꯌꯥꯝ ꯀꯥꯟꯅꯔꯛꯀꯅꯤꯗꯅ ꯃꯈꯥ ꯇꯥꯔꯛꯄ ꯊꯕꯛ ꯇꯧꯔꯛꯄꯗ ꯑꯗꯨꯅꯅꯦ ꯐꯪꯍꯧꯅꯉꯥꯏ ꯐꯪꯍꯧꯅꯉꯥꯏ ꯌꯥꯝ ꯀꯟꯅ ꯄꯥꯍꯧ ꯐꯖꯅ
ꯍꯣꯏ ꯍꯣꯏ ꯄꯥꯒꯦ ꯂꯥꯏꯔꯤꯛꯁꯦ ꯑꯗꯨꯏꯗꯨꯒ ꯎ ꯑꯦꯛꯖꯥꯝꯗꯨꯁꯨ ꯐꯖꯅ ꯊꯥꯔꯝꯃꯉꯥꯏ ꯇꯧꯒꯦ ꯈꯔ ꯈꯔꯗꯤ ꯄꯥꯈꯠꯄ ꯍꯧꯔꯛꯑꯕꯅꯦ ꯑꯗꯣ ꯅꯪꯗꯤ ꯍꯧꯖꯤꯛꯀꯥꯟꯁꯤꯕꯨ ꯀꯃꯥꯏ ꯀꯃꯥꯏ ꯇꯧꯔꯒ ꯂꯩꯔꯤꯒꯦ
ꯑꯁ ꯍꯧꯖꯤꯛꯀꯥꯟꯁꯦ ꯑꯩꯗꯣ ꯑꯩꯒꯤ ꯃꯥ ꯁꯤꯠ ꯑꯃ ꯑꯩꯅ ꯑꯩ ꯁꯦꯝꯗꯣꯛꯈꯤ ꯍꯥꯏꯕꯗꯣ ꯑꯗꯨꯒꯤꯗꯣ ꯂꯣꯏꯁꯤꯟꯕ ꯅꯥꯏꯗꯗꯅꯅꯦ ꯑꯩꯁꯦ ꯑꯇꯣꯞꯄ ꯀꯣꯂꯦꯖꯇ ꯃꯤꯡ ꯆꯟꯒꯦ ꯇꯧꯕꯗꯣ ꯌꯥꯗꯅ ꯂꯩꯔꯦꯕ ꯑꯗꯨꯅꯅꯦ ꯑꯗꯨꯁꯨꯅꯦ ꯑꯝꯇꯪ ꯆꯠꯂꯒ ꯐꯖꯅ ꯋꯥꯔꯤꯗꯣ ꯁꯥꯟꯅꯊꯣꯛꯎꯒꯦ ꯃꯤꯉꯣꯟꯗ ꯁꯨꯝ ꯈꯨꯊꯥꯡ ꯍꯥꯏꯕꯗꯩꯗꯤ ꯏꯁꯥꯅ ꯆꯠꯂꯒ ꯍꯛꯊꯦꯡꯅꯅ ꯍꯥꯏꯔꯨꯕ ꯍꯥꯏꯗꯨꯅ ꯐꯩꯗꯅꯀꯣ ꯑꯗꯨꯅ ꯑꯩꯁꯦ ꯆꯠꯂꯒꯅꯦ ꯐꯖꯅ ꯂꯣꯏꯔꯝꯃꯒꯅ ꯂꯣꯏꯔꯝꯃꯦ ꯂꯣꯏꯔꯝꯗ꯭ꯔꯒꯅ ꯈꯔ ꯊꯨꯅ ꯂꯣꯏꯁꯤꯟꯕꯤꯅꯕ ꯁꯣꯝꯗ ꯑꯩꯒꯤ ꯑꯃꯗꯨ ꯨ ꯅꯪ ꯍꯧꯅꯉꯥꯏ ꯑꯗꯨꯃꯥꯏꯅ ꯍꯥꯏꯅꯔꯨꯒꯦꯅꯅꯦ ꯑꯩꯁꯦ ꯈꯜꯂꯤꯅꯦ ꯍꯥꯏꯕ
ꯍꯣꯏ ꯍꯣꯏ ꯂꯣꯏꯊꯣꯛꯑꯣ ꯃꯤꯗ ꯁꯨꯝ ꯍꯥꯏꯕꯁꯤꯗꯤ ꯃꯥꯗꯤ ꯃꯥꯒꯤꯁꯨ ꯊꯕꯛ ꯑꯃ ꯍꯥꯏꯕ ꯑꯃ ꯂꯩꯔꯝꯒꯅꯤ ꯑꯗꯩꯗꯤ ꯍꯥꯏꯗꯤ ꯎꯝ ꯊꯕꯛ ꯆꯤꯜꯂꯝꯕꯒꯤ ꯑꯣꯏꯔꯝꯕꯁꯨ ꯌꯥꯏꯗꯦ ꯃꯥꯅ ꯊꯧꯋꯥ ꯁꯥꯔꯝꯗꯕꯩ ꯑꯣꯏꯔꯝꯕꯁꯨ ꯌꯥꯏꯗꯗꯤ ꯈꯪꯕ ꯅꯦ ꯗꯨꯗꯨꯅꯥ ꯑꯗꯩ ꯃꯥ ꯑꯗꯩ ꯃꯥꯒꯤꯁꯨ ꯊꯕꯛꯇꯣ ꯑꯇꯣꯞꯄ ꯅꯠꯇꯕꯤꯗ ꯎꯝ ꯅꯪꯒꯤꯗꯣ ꯈꯖ ꯇꯧꯋꯦ ꯍꯥꯏꯕ ꯄ ꯑꯣꯏꯔꯗꯤ ꯐꯕ ꯑꯇꯣꯞ ꯑꯇꯣꯞꯄꯒꯤꯁꯨ ꯇꯧꯕ ꯌꯥꯎꯔꯝꯃꯒꯗꯤ ꯍꯥꯏꯗꯤ ꯊꯕꯛꯇꯣ ꯑꯃꯗ ꯄꯨꯂꯞ ꯈꯣꯏꯖꯪꯅ ꯇꯧꯗ꯭ꯔꯗꯤ ꯅꯪꯗꯨꯁꯨ ꯑꯗꯨꯝ ꯒ꯭ꯌꯥꯟ ꯃꯦꯟꯟ ꯇꯥꯔꯣꯏ ꯑꯗꯨꯅ ꯃꯤꯒꯤ ꯏꯁꯥꯒꯤ ꯊꯕꯛꯇꯤ ꯅꯪ ꯅ ꯅꯪ ꯑꯣꯏꯅ ꯆꯠꯂꯒ ꯇꯧꯔꯨꯔꯣ ꯑꯗꯨꯅ ꯈ꯭ꯋꯥꯏ ꯐꯔꯦ ꯍꯥꯏꯗꯤ ꯆꯨꯝꯃꯤ ꯂꯥꯜꯂꯤ ꯍꯥꯏꯕꯗꯨꯁꯨ ꯅꯅ ꯈꯪꯖꯔꯦ ꯑꯗꯩ ꯍꯌꯦꯡ ꯀꯩꯒꯨꯝꯕ ꯌꯥꯔꯁꯨ ꯌꯥꯗ꯭ꯔꯁꯨ ꯑꯩꯅ ꯇꯧꯖꯔꯒꯗꯤ ꯂꯣꯏꯅ ꯒ꯭ꯌꯥꯟ ꯇꯥꯅ ꯐꯖꯅ ꯁꯦꯡꯅ ꯇꯧꯋꯤꯗꯅ ꯑꯗꯨꯅ ꯅꯪꯁꯨ ꯅꯪꯒꯤꯗꯨꯣ ꯆꯠꯊꯣꯛꯎꯔꯣ ꯑꯗꯨꯒ ꯃꯤꯡꯗ ꯆꯪꯁꯤꯟꯂꯉꯥꯏ ꯇꯧ ꯃꯇꯝ ꯍꯦꯟꯗꯣꯛꯇ꯭ꯔꯤꯀꯥꯟꯗ
ꯍꯣꯏ ꯑꯗꯨ ꯃꯣꯏꯒꯤ ꯃꯤꯡ ꯆꯟꯕ ꯌꯥꯕꯗꯣ ꯖꯨꯂꯥꯏ ꯊꯥꯁꯤ ꯐꯥꯎꯕ ꯌꯥꯅꯤꯗꯤ ꯍꯥꯏꯔꯛꯑꯦꯕ ꯑꯗꯨꯏꯁꯨ ꯑꯩꯉꯣꯟꯗ ꯃꯇꯝꯗꯨ ꯀꯨꯏꯖꯤꯜꯂꯛꯑꯕꯒꯤ ꯄꯥꯈꯠꯄꯗꯣ ꯑꯗꯨꯅꯅꯦ ꯑꯩꯗꯣ ꯂꯩꯕꯝꯗꯣ ꯈꯪꯗ꯭ꯔꯦꯕ ꯑꯗꯨꯅ ꯑꯗꯨꯏꯗꯣ ꯈꯔ ꯊꯨꯅ ꯆꯠꯂꯒ ꯋꯥꯔꯤꯗꯣ ꯐꯖꯅ ꯁꯥꯥꯟꯅꯊꯣꯛꯑꯒ ꯇꯧꯒꯦꯅ ꯈꯟꯕꯅꯦ ꯑꯗꯨꯗ ꯑꯁ ꯈꯪꯗꯦꯅꯦ ꯍꯧꯖꯤꯛꯀꯥꯟꯁꯦ ꯃꯤ ꯃꯈꯩꯁꯤꯀꯣ ꯍꯥꯏꯗꯤꯅꯦ ꯃꯣꯏꯅ ꯍꯥꯏꯔꯛꯄꯗꯁꯨ ꯁꯦꯝꯗꯣꯛꯏꯕ ꯃꯈꯩꯗꯨ ꯄꯨꯟꯅ ꯂꯣꯏꯔꯒ ꯄꯤꯊꯣꯛꯀꯅꯤ ꯍꯥꯏꯕ ꯑꯗꯣ ꯑꯊꯨꯕ ꯃꯤꯗꯨꯗ ꯗꯤ ꯂꯣꯏꯔꯗꯤ ꯍꯥꯟꯅ ꯄꯤꯊꯣꯛꯄꯤꯕ ꯀꯩꯁꯨ ꯀꯥꯏꯗꯦꯗꯅꯀꯣ
ꯍꯣꯏ ꯍꯣꯏ ꯆꯨꯝꯃꯦ ꯑꯗꯩ ꯃꯣꯏꯅꯁꯨ ꯑꯁꯦꯡꯕꯩ ꯍꯥꯏꯔꯗꯤ ꯃꯣꯏꯅꯁꯨ ꯂꯥꯟꯒꯤ ꯊꯕꯛ ꯅꯠꯇ꯭ꯔꯥ ꯂꯥꯟꯈꯤꯕ ꯑꯣꯏꯔꯒꯗꯤ ꯑꯇꯣꯞꯄ ꯃꯈꯜ ꯑꯗꯨꯗꯨꯅ ꯆꯪꯗꯣꯏꯁꯦ ꯃꯌꯥꯝ ꯌꯥꯝꯃꯤꯅꯦꯕ ꯆꯪꯗꯣꯏꯁꯦ ꯑꯗꯨ ꯃꯣꯏꯅꯁꯨ ꯈꯤꯇꯪ ꯈꯪꯕꯤꯔꯒ ꯃꯣꯏꯅꯁꯨ ꯈꯔ ꯊꯨꯅ ꯇꯧꯔꯒ ꯁꯣꯝꯒꯤꯁꯨ ꯀꯥꯏꯗꯅꯕ ꯂꯣꯏ ꯇꯧꯅꯔꯗꯤ ꯐꯗꯧꯕ ꯀꯨꯏꯗꯤ ꯀꯨꯏꯔꯦꯗꯅ ꯊꯕꯛ ꯁꯨꯝ ꯃꯣꯏꯅ ꯅꯝꯖꯤꯜꯂꯒ ꯂꯩꯔꯛꯏꯁꯦ
ꯍꯣꯏ ꯑꯃ ꯇꯧꯕꯩꯅꯦ ꯑꯃꯨꯛ ꯍꯥꯏ ꯑꯃ ꯇꯧꯕꯩꯅꯦ ꯑꯃꯨꯛ ꯍꯥꯏ ꯁꯨꯝ ꯃꯣꯏꯅꯁꯨ ꯁꯣꯏꯔꯒ ꯎꯠꯂꯩ ꯄꯥꯂꯩ ꯁꯨꯝ ꯇꯧꯔ ꯂꯩꯕꯗꯣ ꯑꯗꯨꯅ ꯑꯩꯈꯣꯏꯒꯤ ꯇꯨꯡꯗꯗꯤ ꯌꯥꯝ ꯀꯥꯏꯔꯛꯑꯦꯕ ꯑꯁꯤꯒꯤꯒꯤ ꯄꯣꯠꯁꯦ
ꯍꯣꯏ ꯍꯣꯏ ꯑꯗꯨꯅ ꯍꯌꯦꯡ ꯍꯪꯆꯤꯠꯇꯨ ꯆꯠꯂꯨꯔꯣ ꯆꯠꯂꯨꯔꯒ ꯀꯣ ꯍꯪꯗꯣꯛꯎꯔꯣ ꯀꯩꯗ ꯁꯣꯏꯔꯤꯅꯣ ꯀꯃꯥꯏꯅ ꯇꯧꯔꯤꯅꯣ ꯑꯗꯩꯗꯤ ꯅꯪꯒꯤꯗꯣ ꯀꯔꯤꯒꯨꯝꯕ ꯅꯪꯉꯣꯏꯗꯕꯒꯤ ꯃꯑꯣꯡꯗꯨꯣ ꯎꯔꯒꯅ ꯅꯪꯅ ꯍꯧꯖꯤꯛ ꯃꯤꯡ ꯆꯟꯒꯗꯧꯔꯤꯕ ꯀꯣꯂꯦꯁꯇꯨꯗ ꯑꯃꯨꯛ ꯆꯠꯂꯒ ꯍꯪꯉꯣ ꯍꯥꯏꯗꯤ ꯁꯨꯃꯥꯏꯅ ꯇꯧꯋꯦ ꯃꯔꯝꯗꯣ ꯅꯪꯒꯤ ꯍꯥꯏꯗꯤ ꯍꯥꯏꯒꯗꯕꯗꯣ ꯌꯥꯒꯗ꯭ꯔꯥ ꯈꯣꯠꯀꯗ꯭ꯔꯥ ꯁꯨꯃꯥꯏꯅ ꯃꯃꯣꯏꯅ ꯅꯪꯉꯣꯏꯗꯕꯩ ꯃꯑꯣꯡꯕꯨ ꯍꯥꯏꯔꯛꯑꯒꯁꯨ ꯃꯇꯝ ꯈꯔ ꯉꯥꯏꯕꯤꯕ ꯌꯥꯒꯗ꯭ꯔꯥ ꯈꯣꯠꯀꯗ꯭ꯔꯥ ꯍꯥꯏꯕꯗꯨ ꯅꯪꯅ ꯅꯣꯡꯃ ꯂꯥꯛꯑꯒ ꯍꯥꯏꯗꯤ ꯇꯧꯔꯤꯀꯥꯟꯗ ꯃꯇꯝꯗꯣ ꯅꯣꯡꯃꯗ ꯄꯨꯂꯞ ꯀꯥꯏꯊꯣꯛꯑꯒ ꯑꯣꯏꯅ ꯇꯧꯔꯣꯕ ꯅꯠꯇ꯭ꯔꯗꯤ ꯁꯤꯗ ꯅꯪ ꯌꯨꯝꯗꯩ ꯑꯃꯨꯛ ꯍꯪꯒ ꯍꯟꯗꯥ ꯆꯠꯄ ꯍꯥꯏꯁꯤꯗꯤ ꯁꯥꯡꯗꯣꯏꯅꯤꯗꯅ ꯑꯗꯨꯅ ꯃꯇꯝꯁꯨ ꯃꯥꯡ ꯅꯤ ꯑꯗꯨꯅ ꯑꯃꯨꯛꯇꯪ ꯆꯠꯂꯤꯀꯥꯟꯗ ꯂꯣꯏꯁꯤꯟꯕ ꯌꯥꯅꯕ ꯊꯕꯛꯇꯣ ꯇꯧꯍꯧꯔꯣ ꯑꯗꯨꯒ ꯈꯔ ꯊꯨꯅ ꯂꯣꯏꯁꯤꯟꯅꯤꯡꯉꯥꯏ ꯇꯧ ꯅꯠꯇ꯭ꯔꯗꯤ ꯅꯪꯗꯣ ꯑꯗꯨꯝ ꯍꯥꯏꯗꯤ ꯋꯥꯈꯟꯗ ꯅꯨꯡꯉꯥꯏꯇꯕꯤ ꯂꯩꯔꯅꯦꯕ
ꯍꯣꯏ ꯑꯗꯨꯅꯦ ꯑꯩꯈꯣꯏ ꯃꯥꯅꯁꯨ ꯍꯟꯗꯛꯀꯤꯁꯤꯅ ꯂꯣꯏꯔꯕꯅꯤꯅ ꯃꯈꯥ ꯇꯝꯒꯦ ꯍꯥꯏꯔꯗꯤ ꯍꯥꯏꯔꯕꯅꯦ ꯍꯥꯏꯕ ꯍꯟꯗꯛꯀꯤꯁꯤ ꯀꯔꯤꯒꯨꯝꯕ ꯑꯦꯠꯃꯤꯁꯟ ꯇꯧꯕ ꯅꯪꯍꯧꯗ꯭ꯔꯗꯤ ꯑꯇꯣꯞꯄ ꯊꯕꯛ ꯀꯨꯝꯕꯒꯤ ꯊꯥꯅꯤꯡꯉꯥꯏ ꯀꯣꯆꯤꯡ ꯑꯣꯏꯅ ꯌꯥꯎꯔꯣ ꯅꯠꯇ꯭ꯔꯥ ꯑꯗꯨꯅ ꯐꯔꯅꯤ ꯃꯇꯝ ꯃꯥꯡꯗꯣꯏ ꯁꯔꯨꯛꯅ ꯍꯥꯏꯔꯕꯅꯦꯕ
ꯍꯣꯏ ꯍꯣꯏ ꯆꯨꯝꯃꯦ ꯑꯗꯨꯅꯦ ꯑꯗꯨꯅ ꯅꯪꯅ ꯍꯥꯏꯗꯤ ꯑꯃꯁꯨ ꯃꯥꯡꯍꯟ ꯑꯃꯁꯨ ꯃꯥꯡꯍꯟ ꯇꯧꯗꯅꯉꯥꯏ ꯅꯪꯅ ꯐꯖꯅ ꯍꯪꯅꯔꯛꯑꯣ ꯑꯗꯨꯏꯗꯨꯒ ꯃꯥ ꯍꯣꯏꯅꯁꯨ ꯋꯥꯗꯣ ꯋꯥꯈꯟꯗꯣ ꯃꯣꯏꯁꯨ ꯀꯩꯅꯣ ꯇꯧꯔꯝꯃꯣꯏꯕ ꯍꯥꯏꯗꯤ ꯀ ꯋꯥꯔꯝꯅꯦꯕ ꯑꯗꯨꯅꯅꯦꯕ ꯇꯧꯋꯤꯗꯣ ꯑꯗꯨꯅ ꯅꯪ ꯐꯖꯅ ꯈꯪꯅ ꯈꯟꯅꯔꯣ ꯑꯗꯨꯒ ꯇꯧꯔꯉꯥꯏ ꯇꯧ ꯑꯗꯨ ꯅꯪꯕꯨ ꯍꯧꯖꯤꯛꯁꯤꯕꯨ ꯀꯩꯀꯩ ꯍꯧꯖꯤꯛ ꯀꯩ ꯇꯧꯗꯣꯏꯅꯣ
ꯑꯩꯁꯦ ꯍꯨꯖꯤꯛꯅꯦ ꯐꯃꯨꯡ ꯆꯪꯉꯗꯣꯅꯤꯅ ꯃꯥꯏ ꯃꯤ ꯀꯥꯡꯀꯥ ꯊꯣꯛꯇꯅ ꯈꯣꯡ ꯈꯨꯠꯀꯥ ꯍꯥꯝꯗꯣꯛꯇꯅ ꯇꯧꯔꯨꯔꯗꯣꯅꯦ ꯅꯪꯁꯨ ꯆꯥꯛꯇꯣ ꯐꯖꯅ ꯆꯥꯊꯣꯛꯎꯔꯣ
ꯍꯣꯏ ꯍꯣꯏ ꯆꯥꯔꯣꯒꯦ ꯆꯥꯔꯣꯒꯦ ꯑꯗꯨꯗꯨꯒ ꯅꯪꯁꯨ ꯃꯥꯏꯃꯤꯠ ꯇꯥꯊꯣꯛꯑꯒ ꯑꯗꯩꯗꯤ ꯒ꯭ꯌꯥꯟ ꯇꯥꯅ ꯇꯨꯝꯅꯕ ꯇꯧꯔꯣ ꯑꯗꯨꯗꯤ ꯊꯝꯃꯒꯦꯀꯣ ꯑꯩꯁꯨ
ꯍꯣꯏ ꯍꯣꯏ ꯂꯥꯏꯔꯤꯛꯇꯨ ꯐꯖ ꯐꯖꯅ ꯄꯥꯎ
ꯍꯣꯏ ꯍꯣꯏ ꯊꯝꯃꯒꯦ
ꯍꯣ ꯊꯝꯃꯦ ꯊꯝꯃꯦ ꯑꯩ ꯊꯝꯃꯒꯦ
ꯎꯝ